ꯑꯥ ꯇꯕ꯭ꯔꯣ
ꯍꯣꯏ ꯌꯦ
ꯍꯨꯝ ꯍꯨꯝ ꯑꯁ ꯋꯥꯈ꯭ꯔꯦꯗ
ꯉꯁꯤ ꯊꯕꯛ ꯁꯨ ꯁꯨꯇꯕ ꯅꯠꯇ꯭ꯔꯣ ꯅꯣꯏꯁꯦ
ꯊꯄꯛꯇꯤ ꯁꯨꯗꯦ ꯁꯨꯗꯦꯕ ꯑꯗꯣ
ꯆꯥ ꯆꯥꯎꯔꯕꯣ ꯅꯣꯏ
ꯍꯣꯏ ꯉꯁꯤ ꯑꯩꯈꯣꯏ ꯗꯥꯛ ꯆꯥꯏꯕꯀꯣ ꯉꯅꯣ ꯑꯗꯨ ꯉꯥꯅꯨ ꯊꯣꯡ ꯆꯥꯏꯌꯦ
ꯁꯥꯔꯚꯤꯁ ꯁꯥꯔꯚꯤꯁ ꯂꯣꯏꯔꯒ
ꯁꯥꯔꯚꯤꯁ ꯂꯣꯏꯔꯦ ꯍꯣꯏ ꯂꯣꯏꯔꯒ ꯆ ꯊꯣꯡꯁ ꯋꯥꯈꯔꯦꯗ
ꯑꯣ ꯑꯆꯥ
ꯅꯔꯤꯠ
ꯅꯣꯏ ꯆꯥꯛ ꯆꯔꯕꯣ
ꯑꯩꯈꯣꯏ ꯍꯈꯣꯏ ꯆꯥꯔꯦ ꯍꯧꯖꯤꯛ ꯃꯥꯅ ꯆꯥ ꯊꯣꯛꯂꯒ ꯂꯩꯑꯦ
ꯑꯣ ꯑꯁ ꯉꯔꯥꯡꯁꯨ ꯑꯩꯈꯣꯏ ꯀꯨꯏꯅ ꯋꯥꯔꯤ ꯁꯥꯏ ꯍꯥꯏꯗꯤ ꯋꯥꯔꯤ ꯁꯝꯃꯟꯗꯅ ꯋꯥꯈꯔꯦ ꯋꯥꯔꯤ ꯁꯍꯟꯅꯁꯨ ꯋꯥꯏꯦꯀꯣ ꯏꯅꯔꯖꯤꯗꯀꯣ ꯑꯗꯨ ꯍꯣꯏ ꯑꯗꯨꯗꯒꯤꯅꯤꯅꯦ ꯀꯩꯅꯣ
ꯑꯥ ꯑꯗꯨꯗꯤ ꯀꯔꯤꯁꯨ ꯅꯠꯇꯗꯥ ꯑꯍꯨꯝ ꯃꯉꯥ
ꯑꯁꯤꯗꯒꯤ ꯋꯥꯔꯤ ꯁꯥꯏꯅ ꯉꯔꯥꯡ ꯑꯩꯈꯣꯏ ꯁꯥꯕꯗꯣ
ꯑꯩꯈꯣꯏ ꯎꯁꯥ ꯋꯥꯔꯤ ꯁꯥꯕꯗꯨꯣ ꯃꯉꯥ ꯀꯨꯝꯕ ꯈꯛꯇꯪ ꯅꯠꯇ꯭ꯔꯣ ꯉꯔꯥꯡꯗꯣ
ꯃꯉꯥꯒꯨꯝꯕ ꯍꯥꯏꯗꯤ ꯑꯩꯈꯣꯏ ꯊꯥꯔꯇꯤ ꯐꯣꯔꯇꯤ ꯐꯤꯐꯇꯤ ꯃꯤꯅꯤꯠ ꯀꯨꯝꯕꯗꯤ ꯋꯥꯔꯤ ꯁꯥꯔꯝꯅꯤꯕꯀꯣ
ꯑꯁ ꯑꯗꯨꯗꯤ ꯀꯔꯤꯁꯨ ꯅꯠꯇꯦ ꯃꯤ ꯑꯃꯕꯨ ꯑꯩꯈꯣꯏꯅ ꯇꯥꯕꯗꯤ ꯋꯥꯟ ꯋꯥꯟ ꯋꯥꯟ ꯑꯩꯠꯇꯤꯒꯨꯝꯕ ꯋꯥꯟ ꯁꯤꯛꯁꯇꯤꯒꯨꯝꯕ ꯃꯤꯅꯠ ꯇꯥꯕꯗꯤ ꯋꯥꯕꯅꯤꯍꯦ ꯅꯪ ꯏꯁꯇꯣꯞꯗ
ꯑꯩꯗꯤ ꯑꯗꯨ ꯉꯔꯥꯡ ꯑꯩꯈꯣꯏ ꯋꯥꯔꯤ ꯁꯥꯔꯁ ꯋꯥꯈ꯭ꯔꯦꯗ ꯅꯨꯡꯗꯥꯡꯗꯀꯣ
ꯑꯁ ꯑꯗꯨꯗꯤ ꯀꯔꯤꯁꯨ ꯅꯠꯇꯦ ꯑꯗꯨꯗꯤ ꯑꯗꯨꯗꯤ ꯋꯥꯟ ꯑꯥꯋꯥꯔ ꯈꯛꯇ ꯑꯗꯨꯒꯨꯝꯕ ꯑꯗꯨꯒꯨꯝꯕ ꯈꯛꯇꯅꯤꯅꯦ ꯑꯩꯈꯣꯏꯅ ꯋꯥꯔꯤ ꯁꯥꯕꯗꯤꯩ ꯀꯔꯤꯁꯨ ꯅꯠꯇꯦꯕ ꯃꯤ ꯃꯤꯗꯤ ꯁꯥꯟꯅꯕꯗꯤ ꯍꯣꯜ ꯗꯦ ꯍꯣꯜ ꯅꯥꯏꯠꯅꯤꯅꯦ ꯃꯤꯅꯥ ꯋꯥꯔꯤ ꯁꯥꯕꯗꯤ
ꯑꯁ ꯃꯣꯏꯁꯨ ꯌꯥꯝ ꯋꯥꯔꯝꯅꯤꯍꯦ ꯑꯩꯗꯤ ꯋꯥꯏꯦ
ꯀꯣꯜ ꯁꯦꯟꯇꯔꯗ ꯊꯕꯛ ꯁꯨꯕ ꯃꯤꯗꯤ ꯋꯥꯔꯕꯅꯤ ꯃꯣꯏꯗꯤ
ꯎꯝ
ꯁꯨꯃꯥꯏꯅ ꯋꯥꯔꯤ ꯁꯥ ꯃꯣꯏꯗꯤ ꯁꯨꯃꯥꯏꯅ ꯋꯥꯔꯤ ꯁꯥꯕꯅꯦꯕꯀꯣ
ꯑꯥ
ꯑꯗꯨ ꯍꯣꯏ ꯑꯗꯨꯒꯨꯝꯕꯗ ꯊꯕꯛ ꯁꯨꯕ ꯃꯤꯗꯣ ꯍꯛꯆꯥꯡꯗꯣ ꯌꯥꯝ ꯐꯗꯦ ꯍꯥꯏꯌꯦ ꯌꯥꯝ ꯋꯥꯏ ꯍꯥꯏꯔꯦ ꯇꯨꯡꯕ ꯇꯥꯕꯗꯣ ꯐꯥꯠꯇꯕꯤꯒꯤꯀꯣ
ꯍꯥꯏꯗꯤ ꯉꯔꯥꯡ ꯑꯩꯈꯣꯏ ꯋꯥꯔꯤ ꯁꯥꯔꯒ ꯑꯁ ꯑꯁ ꯋꯥꯈ꯭ꯔꯦ ꯏꯅꯔꯖꯤꯗꯣ ꯌꯥꯝ ꯊꯣꯛꯈ꯭ꯔꯦꯕ ꯋꯥꯔꯤ ꯉꯥꯡꯕꯗꯒꯤꯕꯣ ꯇꯨꯝꯕꯥ ꯌꯥꯗꯕꯥ ꯋꯥꯅꯤꯗ
ꯊꯣꯡꯕ ꯅꯪ ꯊꯣꯡꯕꯗꯤ ꯅꯗꯕ ꯅꯪꯁꯦ
ꯍꯔꯤ ꯑꯗꯨ ꯑꯗꯨꯝ ꯅꯣꯔꯃꯜꯗꯤ ꯑꯗꯨꯝ ꯌꯥꯏꯕ ꯀꯣ ꯑꯗꯣ ꯑꯁꯤꯗꯗꯤ ꯈꯔ ꯀꯔꯤꯁꯤꯔ ꯑꯦꯇꯦꯟꯁꯟ ꯄꯤꯕꯗꯣ
ꯃꯥꯅꯤ ꯃꯥꯅꯤ
ꯑꯗꯨꯅ ꯋꯥꯏꯑꯦ ꯅꯪꯗꯤ ꯀꯅꯥꯕꯨ ꯋꯥꯔꯤ ꯁꯥꯕ꯭ꯔꯣ ꯉꯁꯥꯏ ꯅ ꯑꯃꯨꯛ ꯀꯣꯜ ꯇꯧꯕꯗ ꯕ꯭ꯌꯨꯖꯤ ꯍꯥꯏꯌꯦꯅꯦ
ꯑꯗꯨꯗꯗ ꯑ ꯅꯣꯅꯦ ꯔꯣꯝꯗ ꯂꯩꯕ ꯅꯨꯄꯤ ꯑꯃꯅꯤꯗ
ꯑꯆꯥ
ꯁꯗꯨ ꯅꯨꯄꯤꯁꯨꯣꯋꯥꯗꯤ ꯁꯥꯕꯗꯤ ꯌꯥꯝ ꯍꯥꯏꯥꯏꯗꯤ ꯍ ꯐ ꯁꯕ ꯊ ꯂꯨ ꯋꯥ ꯍꯥꯏ
ꯅꯣꯏꯅꯦ ꯀꯔꯤ ꯋꯥꯔꯤ ꯁꯥꯕ꯭ꯔꯣ
ꯋꯥ ꯋꯥꯔꯤꯗꯤ ꯁꯥꯠꯒ ꯁꯥꯠꯒ ꯂꯩꯇꯦ ꯃꯥ
ꯀꯔꯤ ꯇꯧꯔꯣ ꯏꯀꯥꯏꯗꯤ ꯀꯥꯏꯗꯦꯀꯣ
ꯏꯀꯥꯏ ꯏꯀꯥꯏ ꯑꯗꯨ ꯑꯗꯨ ꯅꯨꯄꯤꯗꯣ ꯃꯥꯧꯅꯤꯕ
ꯑꯣ
ꯑꯗꯣ ꯃꯥꯗꯤ ꯃꯥꯒꯤ ꯃꯆꯥꯗꯤꯗꯤ ꯂꯩꯇ꯭ꯔꯤꯌꯦ ꯍꯥꯏꯕꯀꯣ
ꯑ
ꯑꯗꯨꯒ ꯋꯥꯔꯤ ꯁꯥꯕꯗꯣ ꯑꯗꯨ ꯑꯗꯨꯒꯨꯝꯕ ꯃꯤꯕꯨꯗꯤ ꯈꯔ ꯐ꯭ꯔꯤ ꯐ꯭ꯔꯦꯟꯗꯤ ꯑꯣꯏꯗꯦꯕꯀꯣ
ꯍꯣꯏ ꯍꯣꯏ ꯍꯣꯏ ꯑꯁ ꯋꯥꯔꯤ ꯁꯥꯅꯤꯡꯉꯥꯏꯁꯨ ꯂꯩꯔꯝꯔꯣꯏꯍꯦ
ꯋꯥꯔꯤꯁꯨ ꯑꯗꯨ ꯋꯥꯔꯤꯁꯨ ꯈꯔ ꯑꯗꯨꯒꯨꯝꯕ ꯃꯤꯁꯨ ꯋꯥꯔꯤ ꯁꯥꯕ ꯌꯥꯝ ꯂꯩꯌꯦꯕ ꯑꯗꯨ ꯅꯨꯄꯤꯗꯤ ꯃꯔꯤꯗꯣ ꯁꯥꯕ ꯍꯥꯏꯇꯦꯕ
ꯑꯥ
ꯑꯗꯨ ꯑꯩꯈꯣꯏ ꯑꯅꯤꯒꯤꯗꯝ ꯃꯤꯅꯩ ꯍꯦꯟꯅꯁꯨ ꯑꯗꯨ ꯌꯥꯗꯕ ꯑꯗꯨꯝ ꯋꯥꯔꯤ ꯁꯥꯕ ꯌꯥꯕꯀꯣ
ꯑꯣ
ꯁ ꯑꯩꯅ ꯇꯧꯕ ꯌꯥꯕꯗꯤ ꯑꯗꯨꯝ ꯇꯧꯔꯒꯅꯤ ꯍꯦꯛ ꯉꯁꯥꯏꯗꯤ
ꯑ ꯆ ꯅꯪꯗꯤ ꯀ꯭ꯔꯤ ꯀ꯭ꯔꯤ ꯍꯥꯏꯅ
ꯑꯁ ꯑꯩꯗꯤ ꯑꯩꯗꯤ ꯍꯥꯏꯗꯕ ꯀꯔꯤꯁꯨ ꯂꯩꯇꯦ ꯑꯗ ꯂꯣꯏꯅꯃꯛ ꯍꯥꯏꯈ꯭ꯔꯦ
ꯑꯥ ꯍꯣꯏ ꯑꯣꯏꯔꯝꯅꯦ ꯋꯥꯔꯤ ꯁꯥꯕꯁꯨ ꯂꯩꯁꯥꯕꯤꯒꯨꯝꯕ ꯑꯣꯏꯔꯗꯤ ꯈꯔꯤ ꯈꯔ ꯑꯉꯥꯡ ꯑꯣꯏꯔꯤ ꯋꯥꯔꯤꯗꯣ ꯐ꯭ꯔꯤ ꯐ꯭ꯔꯦꯟꯅ ꯑꯗꯨꯝ ꯅꯧꯔꯒ ꯋꯥꯔꯤ ꯍꯥꯏꯕꯗꯣ ꯈꯔ ꯅꯨꯡꯉꯥꯏꯌꯦꯅꯀꯣ
ꯃꯥꯅꯦ ꯃꯥꯅꯦ ꯐ꯭ꯔꯤꯒꯤ ꯇꯥꯏꯝ ꯄꯥꯁꯀꯤ ꯃꯑꯣꯡꯗ ꯄꯨꯔ ꯏꯟꯖꯣꯏꯃꯦꯟꯒꯨꯝꯕ ꯃꯑꯣꯡꯗ ꯋꯥꯔꯤ ꯇꯥꯕ ꯌꯥꯏꯑꯕꯀꯣ
ꯎꯝ
ꯑꯁ ꯃꯣꯏꯒꯤꯗꯤ ꯑꯁ ꯃꯥꯎꯈꯩꯕꯨ ꯋꯥꯔꯤ ꯁꯥꯕꯗꯤ ꯈꯔ ꯂꯨꯕꯨꯗꯤ ꯂꯨꯔꯅꯦ
ꯑꯦꯛꯁꯄꯤꯔꯤꯌꯦꯟꯁ ꯑꯅꯧꯕꯅꯤꯍ ꯀꯩꯅꯣ
ꯑ
ꯃꯣꯏꯗꯤ ꯎꯈ꯭ꯔꯨꯜꯗꯗꯒꯤꯅꯤ ꯍꯥꯏꯕ꯭ꯔꯣꯀꯗꯥꯏ ꯊꯗꯥꯕ
ꯃꯣꯏꯗꯤ ꯅꯣꯅꯦꯔꯣꯨꯝꯝꯒꯅꯤ ꯃ ꯅꯣꯡ
ꯀꯔꯤ ꯀꯔꯤ ꯇ꯭ꯔꯥꯏꯅꯣ ꯑꯣ ꯈꯄꯨꯝ ꯑꯁ ꯈꯄꯨꯝꯁꯨ ꯌꯥꯎ
ꯃꯣꯏꯁꯦ ꯃꯥꯗ ꯔꯣꯡ ꯃꯥꯏ ꯑꯣꯏꯋꯦꯕꯅꯤ
ꯎꯝ ꯈꯥꯎꯐꯝꯨꯝꯁꯨ ꯌꯥꯝ ꯄꯣꯄꯨꯂꯔ ꯆꯠꯂꯦꯀꯣ ꯑꯩ ꯈꯣꯄꯨꯝ ꯍꯥꯏꯕꯗꯨ ꯔꯣꯡ ꯃꯥꯒꯤ ꯈꯨꯟꯗꯨꯣ ꯇ ꯇꯥꯏꯅꯦ
ꯍꯣꯏ ꯈꯣꯏꯄꯣꯡꯁꯦ ꯈꯔ ꯄꯣꯄꯨꯂꯔ ꯑꯣꯏꯕꯅꯤ ꯅꯍꯥꯟꯗꯣ ꯂꯦꯟꯁ꯭ꯂꯥꯏꯠ ꯑꯆꯧꯕ ꯑꯃ ꯊꯣꯛꯎꯅꯦꯕ ꯀꯣ
ꯑꯥ
ꯑꯗꯨꯗ ꯃꯤꯁꯨ ꯃꯤꯁꯨ ꯌꯥꯝ ꯁꯤꯕꯅꯤꯕ ꯑꯦꯔꯥꯎꯟ
ꯑꯥ
ꯑꯔꯥꯎꯟ ꯃꯤ ꯁꯤꯕꯗꯣ ꯇ꯭ꯋꯦꯟꯇꯤꯒꯨꯝꯕ ꯁꯤꯕꯅꯦꯕ
ꯑ
ꯑꯗꯨꯒꯤ ꯈꯨꯟ ꯃꯅ ꯑꯗꯨ ꯂꯦꯁ ꯥꯏꯠ ꯇꯧꯕ ꯑꯗꯨꯒꯤ ꯑꯗꯨꯒꯤ ꯃꯈꯥꯗꯀꯣ ꯀꯨꯟꯗꯨ ꯂꯩꯕ ꯑꯗꯨꯒ ꯑꯥ ꯑꯃ ꯍꯥꯏꯕ ꯇꯥꯔꯦ ꯃꯎꯟꯇꯦꯟꯒꯨꯝꯕ ꯑꯃꯂꯕ ꯑꯗꯨꯗꯒꯤ ꯅꯪ ꯁꯥꯏꯗꯣ ꯂꯥꯛꯄꯀꯣ
ꯎꯝ
ꯑꯗꯨ ꯑꯗꯨꯒꯤ ꯑꯗꯨ ꯈꯣꯏꯕꯗꯨ ꯐꯖꯅ ꯃꯨꯠ ꯈꯥꯏꯕ
ꯑꯥ
ꯑꯗꯨ ꯑꯗꯨꯒꯤꯅꯤꯅ ꯃꯤ ꯌꯥꯝ ꯁꯤꯕꯗꯣ ꯑꯗꯨꯗꯒꯤ ꯍꯧꯀꯣꯡꯁꯦ ꯑꯗꯨ ꯂꯦꯟꯁ꯭ꯂꯥꯏꯠ ꯍꯥꯏꯕ ꯇꯥꯔꯦ ꯕꯤꯛ ꯂꯦꯟꯁ꯭ꯂꯥꯏꯠ ꯅꯠꯇ꯭ꯔꯒ ꯁꯣꯛꯀꯤꯡ ꯍꯥꯏꯁꯤꯔꯥ ꯨꯝꯕ ꯌꯥꯝ ꯁꯥꯊꯤ ꯑꯣꯏꯕꯀꯣ
ꯑꯥ
ꯂꯦꯟꯁ꯭ꯂꯥꯏ ꯑꯃꯅꯤ ꯑꯗꯨ ꯑꯗꯨ ꯑꯗꯨ ꯂꯦꯟꯁ꯭ꯂꯥꯏꯠ ꯍꯦꯛ ꯊꯧꯕꯗꯒꯤ ꯈꯄꯨꯝ ꯍꯥꯏꯕꯗꯨ ꯃꯤ ꯈꯔ ꯈꯪꯕ ꯍꯧꯔꯒꯅꯤ ꯑꯩꯁꯨ ꯑꯗꯨꯒ ꯈꯪꯕꯅꯦ
ꯑꯣ ꯑꯗꯨ ꯀꯩꯅꯣ ꯈꯔ ꯇꯥꯎꯟꯒꯨꯝꯕ ꯑꯣꯏꯕ꯭ꯔꯥ ꯅꯠꯇ꯭ꯔꯒ ꯚꯤꯂꯦꯖ ꯔꯣ
ꯑꯗꯨꯗꯣ ꯕꯤꯂꯦꯁꯅꯤ ꯑꯗꯨ ꯈꯧꯄꯨꯝ ꯍꯥꯏꯕꯗꯤ ꯁꯕ ꯗꯤꯕꯤꯖꯟ ꯑꯃꯅꯦꯕꯀꯣ
ꯑꯥ
ꯑꯁꯤ ꯗꯃꯥꯏ ꯍꯥꯏꯕꯗꯣ ꯑꯗꯨꯁꯨ ꯁꯄꯤꯌꯨ ꯌꯥꯝ ꯃꯥꯟꯅ ꯑꯗꯨꯒꯨꯝꯅ ꯃꯍꯥꯛ ꯀꯄꯨꯝ ꯍꯥꯏꯕꯗꯣ ꯁꯕ ꯗꯤꯕꯤꯖꯟ ꯃ ꯃꯥꯜꯂꯦ ꯑꯗꯨ ꯈꯄꯨꯝ ꯁꯕ ꯗꯤꯕꯤꯖꯟꯗ ꯂꯩꯕ ꯑꯩꯈꯣꯏꯅ ꯑꯃ ꯂꯦꯟꯁ꯭ꯂꯥꯏꯠ ꯇꯧꯕꯅꯤ ꯅꯍꯥꯟꯗꯣ
ꯑꯣ ꯑꯁ ꯑꯩꯗꯤ ꯅꯪꯃꯨꯛ ꯉꯁꯥꯏ ꯋꯥꯔꯤ ꯁꯥꯒꯦ ꯍꯥꯏꯔ ꯅꯪ ꯑꯃꯨꯛ ꯀꯣꯜ ꯇꯧꯔꯛꯑꯕꯤꯣꯏꯁꯤ ꯏꯖꯤ ꯍꯥꯏꯏꯌꯦ ꯀꯔꯤꯠꯅ ꯋꯥꯔꯤ ꯁꯥꯕ꯭ꯔꯣꯀꯣ ꯍꯥꯏꯅ ꯂꯩꯕꯅꯦꯍꯦ
ꯑꯩ ꯉꯁꯤꯁꯨꯣ ꯃꯥꯏꯖꯣꯂꯕꯁꯨ ꯋꯥꯔꯤ ꯁꯥꯥꯏꯌꯦꯕꯀꯣ ꯊ꯭ꯔꯤ ꯐꯣꯔ ꯐꯥꯏꯚ ꯃꯉꯥꯒꯨꯝꯕꯗꯤ ꯆꯥꯕꯅ ꯑꯩꯁꯨ ꯑꯩꯈꯣꯏ ꯉꯉꯁꯤꯀꯣ
ꯀꯔꯤꯍꯕ
ꯃꯥꯏꯖꯕꯣꯗꯣ
ꯑꯥ
ꯃꯥꯒꯤꯁꯨ ꯑꯩ ꯋꯥꯔꯤ ꯁ ꯍꯥꯏꯅ ꯁꯦꯝꯕꯤꯈ꯭ꯔꯦꯀꯣ ꯁꯦꯝꯕꯤꯈ꯭ꯔꯦꯕꯀꯣ ꯑꯗꯨ ꯃꯥꯅ ꯑꯩꯉꯣꯏ ꯂꯧꯈꯨꯟ ꯃꯉꯥꯒꯨꯝꯕꯗꯤ ꯊꯔꯈ
ꯀꯣꯜ ꯀꯣꯜ ꯃꯉꯥ ꯍꯥꯏꯕ꯭ꯔꯣ ꯐꯥꯏꯚ ꯑꯋꯥꯔ ꯍꯥꯏꯕ꯭ꯔꯣ ꯀꯣꯜ ꯃꯉꯥ ꯑ
ꯃꯥꯁꯨ ꯃꯥꯁꯨ ꯍꯧꯖꯤꯛ ꯃꯥꯗꯤ ꯅꯠꯇꯦ ꯊꯥꯔꯇꯤ ꯃꯤꯅꯤꯠꯀꯤ ꯃꯃꯥꯡꯗ ꯃꯥꯁꯨ ꯐꯣꯏꯗꯔꯛꯄꯅꯤ ꯋꯥꯔꯤ ꯁꯥꯁꯦꯅꯀꯣ ꯍ ꯑꯩ ꯆ ꯆꯗꯔꯤꯌꯦ ꯎꯝ ꯆꯥꯛ ꯆꯥꯗꯒꯤꯦ ꯑꯗꯨ ꯆꯥꯕ ꯂꯣꯏꯔꯒ ꯍꯣꯔꯦꯟ ꯑꯩ ꯐ꯭ꯔꯤ ꯂꯩꯗꯤ ꯐꯣꯟ ꯇꯧꯔꯛꯑꯒꯦ ꯍꯥꯏꯅ ꯍꯥꯏꯕꯤꯈꯔꯤꯕꯅꯤ
ꯎꯝ ꯑꯗꯨꯗꯗꯤ ꯈꯪꯗ ꯇꯥꯎꯗꯦ
ꯇ ꯎꯅꯤ ꯃꯥꯁꯨ
ꯑꯗꯨ ꯃꯥꯗꯩ ꯋꯥꯔꯤ ꯁꯥꯕ ꯁꯥꯗꯕꯖꯥꯔꯣ
ꯋꯥꯔꯤ ꯁꯥꯕ ꯍꯥꯏꯗꯕ ꯃꯜꯂꯦ ꯑꯗꯨ ꯅꯨꯄꯥꯁꯨꯣ
ꯀꯔꯤꯒꯤ ꯋꯥꯔꯤ ꯁꯥꯕ ꯍꯥꯏꯗꯕ
ꯈꯪꯗꯦ ꯃꯣꯏꯁꯦ ꯏꯟꯇꯔꯦꯁ ꯂꯩꯇꯕꯤꯒꯤꯔ ꯋꯥꯔꯤ ꯁꯥꯗꯕꯤꯒꯤꯔ ꯋꯥꯔꯤ ꯁꯥꯕ ꯍꯥꯏꯗꯕꯤꯒꯤꯔꯥ ꯈꯥꯟꯗꯦꯕ ꯌꯥꯝ ꯏꯟꯇꯔꯦꯁ ꯂꯩꯇꯕ ꯃꯑꯣꯡꯗ ꯎꯑꯦꯕꯀꯣ
ꯑꯥ
ꯋꯥꯔꯤꯁꯨ ꯐꯖꯅ ꯁꯥꯗꯕ ꯑꯗꯨꯒ ꯀꯔꯤꯅꯣ ꯍꯪꯡꯖꯦ ꯑꯔꯥꯗꯤ ꯀꯨꯨꯝ ꯀꯣ
ꯏꯟꯇꯔꯦꯁ ꯑꯁ ꯗꯔꯀꯥꯔ ꯇꯥꯗꯦ ꯍꯦꯟꯅ ꯑꯣꯏꯖꯔꯥ
ꯍꯣꯏ ꯃꯣꯏꯗꯤ ꯁꯤꯒꯤ
ꯁꯤꯒꯤ ꯕꯦꯅꯤꯐꯤꯠꯇꯣ ꯈꯪꯗ꯭ꯔꯤꯑꯕ ꯃꯣꯏꯁꯦ ꯁꯤꯒꯤ ꯚꯦꯂꯨꯗꯨꯀꯣ
ꯑꯥ
ꯑꯗꯨꯅꯤꯗ ꯑꯩꯈꯣꯏꯁꯨ ꯅꯍꯥꯟ ꯃꯣꯏꯒꯨꯝꯅ ꯄꯨꯔꯥ ꯐ꯭ꯔꯦꯁ ꯑꯣꯏꯕ ꯀꯥꯟꯗꯗꯤ ꯁꯤꯒꯤ ꯕꯦꯅꯤꯐꯤꯠꯇꯣ ꯈꯪꯗꯦꯕꯀꯣ
ꯑꯥ
ꯑꯗꯨꯒꯤ ꯑꯩꯈꯣꯏꯁꯨ ꯁꯨꯃꯥꯏꯅ ꯍꯧꯒꯥꯏ ꯑꯗꯨꯃꯥꯏꯅ ꯍꯧ ꯀꯥꯏꯅꯗꯤ ꯏꯟꯇꯔꯦꯁ ꯂꯧꯋꯤꯒꯨꯝ ꯋꯥꯔꯤ ꯁꯥꯟ ꯁꯥꯅꯤꯡꯕꯒꯨꯝ ꯁꯥꯅꯤꯡꯗꯕꯒꯨꯝ ꯑꯗꯨꯃꯥꯏꯅ ꯅꯨꯃꯤꯠ ꯐꯤꯐꯇꯤꯟ ꯗꯦꯖꯀꯨꯝꯕꯗꯤ ꯂꯩꯈ꯭ꯔꯔꯤꯕꯅꯦꯕ ꯑꯩꯈꯣꯏꯁꯨ
ꯑꯣ
ꯑꯗꯨ ꯈꯔ ꯂꯩꯔꯒ ꯈꯔ ꯈꯔ ꯋꯥꯔꯤ ꯁꯥꯕꯗ ꯒꯟꯙꯤꯒꯤ ꯃꯄꯣꯠꯇꯣ ꯈꯔ ꯐꯪꯕꯀꯣ
ꯑꯥ
ꯑꯗꯨꯗꯒꯤ ꯈꯔꯗꯣ ꯏꯟꯇꯔꯦꯁꯇꯣ ꯂꯥꯏꯕ
ꯑꯆꯥ ꯑꯆꯥ ꯑꯆꯥ ꯑꯍ
ꯍꯣꯏ ꯅꯣꯏꯁꯨꯅꯦ ꯅꯣꯏ ꯑꯩꯈꯣꯏꯅ ꯍꯥꯏꯕꯗꯨꯗꯤ ꯅꯣꯏꯁꯨ ꯏꯁꯀꯦꯝꯅꯤ ꯑꯩꯗꯤ ꯁꯨꯃꯥꯏꯅ ꯇꯧꯋ ꯑꯩ ꯏꯁꯀꯦꯝ ꯇꯧꯗꯧ ꯃꯥꯜꯂꯦ ꯁꯨꯃꯥꯏ ꯁꯨꯃꯥꯏꯅ ꯇꯧꯋ ꯅꯣꯏ ꯁ ꯅꯪꯗꯤ ꯑꯁꯤ ꯑꯩꯈꯣꯏ ꯋꯥꯔꯤ ꯁꯥꯗ꯭ꯔꯤꯉꯩ ꯅꯪꯒꯤ ꯑꯩꯈꯣꯡ ꯆꯦꯟꯗ꯭ꯔꯤꯉꯩꯗꯗꯤ ꯏ ꯍꯥꯏꯗꯅ ꯅꯠꯇ꯭ꯔꯣ
ꯑꯥ
ꯑꯗꯨ
ꯑꯗꯨ ꯋꯥꯈꯥꯟꯁꯨ ꯂꯩ ꯑ
ꯎꯝ ꯀꯔꯤ ꯍꯥꯏꯕ
ꯐꯦꯟ ꯊꯥꯕ
ꯐꯦꯟ ꯊꯥꯕ ꯐꯦꯟꯗꯤ ꯊꯥꯗꯦ ꯑꯦꯁꯤ ꯊꯥꯕꯅꯤ ꯑꯁꯃꯟꯗꯅ ꯀꯣꯑ ꯂꯩꯕ ꯉꯝꯗꯦꯕ ꯑꯦꯁꯤ ꯇꯥꯔꯗꯤ ꯅꯪ ꯀꯩ ꯅꯣꯃꯥꯏꯒꯤ ꯃꯈꯣꯟ ꯇꯥꯒꯦꯔꯥ ꯍꯥꯏꯅ ꯑꯩ ꯑꯦꯁꯤꯗꯣ ꯊꯥꯗ꯭ꯔꯦ ꯌꯥꯏ ꯌꯥꯏ ꯐꯦꯟꯅꯤꯁꯨꯨ ꯌꯥꯏꯅ ꯑꯗꯨ ꯀꯔꯤꯅꯦ ꯑꯩꯒꯤ ꯃꯀꯗꯨꯁ ꯅꯥꯏꯅꯦ ꯑꯣ ꯍꯧꯖꯤꯛꯗꯣ ꯃꯤ ꯑꯩꯕꯨ ꯀꯣꯠ ꯇꯧꯔꯛꯑꯦꯕꯀꯣ ꯑꯗꯨꯒꯤꯅꯤ ꯈꯔ ꯂꯩꯔꯤ ꯑꯣ ꯑꯣ ꯃꯥꯂꯦ ꯃꯤ ꯑꯩꯕꯨ ꯀꯣꯜ ꯇꯧꯔꯛꯄ ꯑꯗꯨꯒꯤꯅꯦ ꯑ ꯆꯅꯥꯅꯦ ꯅꯪꯒꯤ ꯑꯩꯒꯤ ꯐ꯭ꯔꯦꯟꯅꯤꯗ ꯍꯣꯏ ꯑꯗꯨꯝ ꯄꯥꯡꯄꯧ ꯇꯧꯔꯛꯔꯕ